ꯎꯝ
ꯇꯥꯔꯕ ꯆꯥꯛ ꯆꯥꯔꯕꯣ
ꯇꯥꯗꯔꯦ
ꯂꯣꯏꯗ꯭ꯔꯤꯕ
ꯂꯧ ꯌꯩꯕꯒꯤ ꯃꯣꯏ ꯑꯥꯗ ꯄꯨꯟꯅ ꯆꯥꯁꯤꯌꯦ ꯆꯤꯆꯦ ꯍꯣꯏꯗ ꯑꯗꯨꯒꯤ ꯏꯃꯥ ꯕꯕꯥꯒ ꯆꯠꯈꯤꯕ ꯑꯩꯒꯤ ꯄꯨꯔꯥꯅꯤ
ꯎꯝ ꯑꯗꯨꯗꯤ ꯑꯍꯥꯎꯕ ꯑꯣꯏꯔꯝꯃꯅꯤꯅꯦ
ꯎꯝ ꯈꯪꯗꯦ ꯌꯦꯟ ꯊꯣꯡꯅꯤꯡꯔꯥ ꯉꯥ ꯊꯣꯡꯉꯤꯔ ꯈꯪꯗꯦ
ꯈꯔ ꯊꯦꯡꯅ ꯆꯥꯔꯁꯨ ꯆꯥꯛ ꯇꯣꯛꯄꯗ ꯉꯥꯏꯔꯦ
ꯀꯩ ꯏꯟꯖꯥꯡ ꯆꯥꯔꯥ
ꯏꯔꯣꯂꯦ ꯕꯣꯔꯥ ꯑꯃ ꯍꯧꯔꯦ
ꯕꯣꯔꯒꯤ ꯏꯃꯨꯡꯅꯤꯅꯦ
ꯉꯥ ꯔꯧꯗꯣ ꯑꯝꯇ ꯂꯩꯇ꯭ꯔꯕ ꯕꯣꯔꯥꯅ ꯅꯠꯇ꯭ꯔꯗꯤ ꯅꯪꯕꯣ ꯕꯦꯁꯣꯟ ꯈꯛꯇ ꯉꯥꯏ ꯑꯇꯩ ꯑꯝꯇ ꯂꯩꯇ꯭ꯔꯦ
ꯇꯨꯝꯅꯤꯡꯉꯒ ꯑꯃ ꯇꯨꯝꯕ ꯌꯥꯗꯕꯗꯣ ꯍꯥꯃꯟꯕꯒꯤ ꯐꯣꯟ ꯑꯣꯏꯅ ꯑꯗꯨꯝ ꯌꯦꯡꯉꯒ ꯂꯩꯕ ꯇꯧꯔ ꯃꯤꯠꯀ ꯆꯤꯛꯑꯦ
ꯑꯗꯣ ꯑꯝꯇꯪ ꯇꯨꯝꯊꯣꯛꯎꯕꯗ ꯅꯁꯥꯗ ꯀꯌꯥꯝ ꯇꯦꯛꯈꯠꯀꯦ ꯌꯦꯡꯉꯣ
ꯉꯔꯥꯡ ꯅꯨꯡꯗꯥꯡ ꯇꯨꯝꯕ ꯅꯠꯇꯔꯗꯤ
ꯇꯨꯝꯗꯤ ꯇꯨꯝꯅꯤꯡꯉꯒꯥ ꯑꯗꯨꯃꯥꯏꯅ ꯇꯨꯝꯃ ꯌꯥꯗꯕꯤꯗꯣ ꯁꯥꯎꯗꯤ ꯁꯥꯎꯅꯤꯡꯕꯅꯦ ꯐꯣꯟ ꯐꯣꯟ ꯑꯣꯏꯅ ꯑꯗꯨꯝ ꯌꯦꯡꯅꯤꯡꯕꯗꯣ
ꯎꯝ ꯑꯍꯤꯡꯗꯁꯨ ꯑꯃꯨꯛ ꯕꯣꯜ ꯌꯦꯡꯕꯩ ꯍꯧꯒꯠꯇꯣꯏꯅꯦ ꯍꯧꯒꯠꯀꯦꯅ ꯈꯜꯂꯤ ꯉꯝꯗꯨꯏꯔ ꯈꯪꯗꯦ
ꯑꯣ ꯑꯩꯈꯣꯏ ꯃꯤ ꯑꯃꯖꯨ ꯑꯥ ꯑꯥ ꯑꯗꯨꯅꯦ ꯑꯩꯈꯣꯏ ꯃꯤꯗꯣ ꯐꯣꯟꯗ ꯑꯩꯁꯦ ꯍꯣꯔꯦꯟ ꯀꯞꯇꯣꯏꯔꯥ ꯈꯟꯗꯦ
ꯀꯥꯗꯧꯗꯤ ꯃꯥꯜꯂꯦ ꯍꯥꯏꯗꯤ ꯊꯥꯖꯗꯅ ꯀꯥꯏ ꯑꯀꯟꯕ ꯑꯅꯤꯒ ꯄꯥꯏ
ꯈꯪꯟꯗꯦ ꯑꯩ ꯑꯩꯅꯥ ꯀꯩꯁꯨ ꯈꯜꯂꯨꯅꯨ ꯉꯥꯁꯤ ꯈꯜꯂꯨꯅ ꯑꯩꯈꯣꯏꯒꯤ ꯃꯤ ꯑꯃꯁꯨ ꯉꯔꯥꯡ ꯀꯞꯈꯤꯗ ꯉꯥꯏꯔꯤꯌꯦ ꯍꯥꯏ ꯑꯥꯈꯣꯏ ꯑꯥꯈꯣꯏ ꯃꯤꯑꯣꯏ ꯄꯥꯔꯇꯤ ꯅꯠꯇ꯭ꯔꯣ
ꯃꯥꯅꯦ ꯑꯉꯥꯡ ꯂꯩ ꯍꯧꯔꯤꯗ ꯕꯔ꯭ꯖꯤꯜ ꯂꯩ ꯍꯧꯔꯝꯅꯦ
ꯎꯝ ꯑꯩꯅꯣꯅꯦ ꯀꯩꯁꯨ ꯈꯜꯂꯨꯅꯨ ꯀꯩꯁꯨ ꯈꯜꯂꯨꯅꯨ ꯑꯩꯈꯣꯏꯒꯤ ꯃꯤ ꯑꯃꯁꯨ ꯉꯔꯥꯡ ꯀꯞꯈꯤꯗ ꯉꯥꯏꯔꯤꯕꯅꯤ ꯀꯔꯤꯝ
ꯏꯁꯇꯦꯇꯁꯇꯀꯥꯁꯤ ꯌꯥꯝ ꯊꯝꯅ ꯍꯧꯔꯦ ꯃꯣꯏ ꯀꯥꯡꯕꯨꯨ ꯄꯨꯟꯁꯤꯒꯤ ꯆꯣꯡꯗ꯭ꯔꯤꯕ ꯃꯤꯍꯨꯟ ꯑꯃ ꯆꯣꯡꯉꯦ ꯄꯥꯗꯣꯏ ꯂꯝꯗꯣ ꯈꯔ ꯂꯤꯡꯕ ꯏꯁꯄꯦꯟ ꯑꯣꯏꯕꯒꯤꯅꯦꯕ
ꯎꯝ ꯍꯣꯔꯦꯟ ꯄꯨꯡ ꯕꯥꯔꯣ ꯃꯈꯥꯏꯒꯤꯅꯦꯗꯥꯏ
ꯎꯝ
ꯑꯩꯕꯨꯗꯤ ꯌꯦꯡꯉꯔꯣꯏ ꯇꯨꯝꯃꯒꯦ ꯁꯤꯅ ꯍꯌꯦꯡ ꯏꯪꯂꯤꯁ ꯑꯃꯨꯛ ꯂꯣꯜꯂꯒ ꯑꯃꯨꯛ ꯊꯅꯝꯃꯅꯤ
ꯎꯝ ꯑꯁ ꯋꯥꯔꯜ ꯀꯞ ꯅꯣꯡꯉꯥꯟ ꯅꯣꯡꯉꯥꯟꯕꯁꯦ ꯃꯥꯏ ꯁꯤꯇꯦꯇꯁ ꯌꯦꯡꯕꯗ ꯑꯩ ꯅꯣꯛ ꯑꯣꯁꯨ ꯁꯤꯒꯗ
ꯕꯣꯜ ꯂꯩꯕ ꯅꯨꯃꯤꯠꯁꯦ ꯍꯥꯏꯗ ꯑꯥ ꯍꯣꯔꯦꯟꯅꯦ ꯇꯨꯝ ꯍꯧꯒꯠꯂꯛꯄꯗ ꯅꯪ ꯏꯪꯂꯤꯁ ꯂꯣꯜꯂꯒ ꯂꯩꯔꯝꯃꯅꯤꯅꯦ ꯍꯥꯏ ꯂꯣꯏ ꯂꯣꯏꯍꯦ ꯍꯥꯏꯔ ꯇꯨꯃꯣ ꯑꯩꯕ ꯍꯦꯛꯇ ꯂꯩꯔꯝꯃꯣ
ꯎꯝ ꯁ ꯃꯔꯔ ꯍꯥꯤꯔ ꯈꯔꯗ ꯇꯥꯎ ꯍꯅꯣꯏꯉ
ꯑꯩ ꯇꯣ ꯦꯅ ꯃꯔꯥꯏ
ꯇꯥꯣꯃ ꯑꯉꯥꯡꯗ ꯑꯃꯨ ꯇꯧꯔꯤ
ꯌꯦꯡꯖꯔꯖꯅꯤꯅ ꯃꯣꯏ ꯄꯥꯔꯇꯤ ꯈꯔ ꯇꯧꯔꯕꯅꯦ ꯇꯅꯅꯤ ꯚꯣꯟ ꯄꯥꯔꯇꯤ ꯃꯤ ꯃꯌꯥꯝ ꯌꯦꯡꯨ ꯃꯥꯜꯂꯦ ꯃꯣꯏ ꯍꯦ ꯍ ꯑꯗꯨꯣ ꯀꯩꯅꯣ ꯑꯇꯩꯗꯗꯤ ꯌꯦꯡꯗꯦ ꯃꯣꯏꯒꯤ ꯃꯤ ꯇꯥꯔꯀꯥꯟꯗ ꯍꯦ ꯍꯦ ꯌꯦꯡꯕꯅꯤ
ꯏ
ꯑ ꯁꯤꯗꯦꯗ ꯇ ꯎꯔꯤꯦꯁꯤ ꯐꯤ ꯁꯥꯈꯤꯗꯣꯏꯅꯦ ꯆꯥꯛ ꯀꯟꯇꯥ ꯇꯣꯡꯊꯣꯛꯏ ꯏꯆꯦ ꯑꯃꯨꯛ ꯂꯧꯕ ꯑꯃꯨꯛ ꯆꯠꯂꯨꯔꯦ ꯆꯥꯛ ꯂꯣꯏꯔꯝꯃꯒ ꯋꯥ ꯑꯁ ꯌꯥꯝ ꯇꯟꯗ꯭ꯔꯣ ꯃꯤ ꯅꯣꯡꯃꯨꯛ ꯉꯥꯜꯂꯅꯤ ꯐꯤꯃꯨꯡ ꯁꯥꯔꯅꯤ ꯇꯨꯋꯏꯁꯟ ꯑꯃ ꯑꯃ ꯇꯧꯔꯅꯤ ꯆꯥꯛ ꯑꯃꯨꯛ ꯆ ꯑꯗꯣ ꯍꯥꯏꯗꯤ ꯎꯝ ꯐꯤꯒꯤ ꯉꯍꯥꯛ ꯅꯠꯇ꯭ꯔꯗꯨꯗ ꯅꯪ ꯅꯣꯡ ꯃꯣꯉꯥꯜꯂꯅꯤ ꯉꯁꯥꯏꯅ ꯊꯧꯒꯠꯇ ꯑ
ꯀ꯭ꯂꯥꯁ ꯆꯠꯂꯗꯤ ꯑꯃꯨꯖꯥ ꯈꯜꯂꯛꯈꯤꯅꯦ ꯑꯦ ꯀꯩꯅꯣꯗꯣ
ꯀꯔꯦ
ꯂꯣꯁꯟ ꯅꯍꯥꯟꯒꯤ ꯅꯥꯅ ꯊꯥꯔꯛꯄꯗꯣ ꯑꯃ
ꯑꯥ ꯑꯥ ꯑꯣꯒ꯭ꯂꯨ ꯇ ꯍꯌꯥꯒꯦꯗꯣ
ꯇꯥꯏꯔꯒꯗꯤ ꯑꯗꯨꯗꯣ ꯅꯤꯚꯌꯥꯒ ꯇꯩꯕ ꯇꯧꯕꯗꯣ ꯑꯗꯣ ꯑꯩꯅ ꯑꯃꯥꯃꯥꯖꯣꯟꯗ ꯌꯦꯡꯕ
ꯑꯝ
ꯑꯗꯨꯒ ꯆꯅꯤꯒ ꯃꯔꯐꯨ ꯅꯤꯄꯥꯟ ꯑꯗꯨꯃꯥꯏꯅ ꯍꯥꯏꯌꯦ ꯑꯗꯣ ꯗꯦꯂꯤꯚꯔꯤ ꯌꯥꯗꯦꯗꯅ ꯍꯧꯖꯤꯛꯀꯥꯟ ꯃꯅꯤꯄꯨꯔꯗ
ꯑꯥꯃꯥꯖꯣꯟꯗꯤ ꯌꯥꯏ ꯍꯥꯏꯗꯥꯏꯅꯦ
ꯑꯩꯅ ꯌꯦꯡꯕꯗ ꯗꯦꯂꯤꯚꯔ ꯇꯧꯕ ꯌꯥꯗꯦꯅ ꯊꯣꯛꯑꯦ ꯑꯗꯨꯒ ꯑꯩꯅ ꯃꯣꯏꯒꯤ ꯄꯦꯖꯇꯨꯗ ꯃꯥꯅ ꯅꯍꯥꯟꯒꯤ ꯀꯣꯡꯕꯒꯤꯗꯣ ꯅꯠꯇꯕ ꯑꯇꯣꯞꯄ ꯄꯦꯖ ꯑꯝꯗ ꯌꯦꯡꯉꯦꯕꯀꯣ
ꯑꯗ ꯃꯣꯏꯅ ꯊꯥꯒꯠꯂꯛꯄꯗ ꯑꯩꯅ ꯃꯃꯟ ꯀꯌꯥꯅꯣꯅ ꯍꯪꯉꯦ ꯑꯗꯨꯒ ꯆꯍꯨꯝ ꯍꯨꯝꯗ꯭ꯔꯥꯅꯤ ꯅꯨꯄꯥ ꯑꯗꯨꯗꯤ ꯍꯨꯝꯗ꯭ꯔꯥ ꯃꯔꯤꯐꯨ ꯈꯦꯠꯅꯩꯌꯦꯕ
ꯎꯝ ꯑꯦꯂꯤꯁꯇꯁꯨ ꯆꯍꯨꯝꯒ ꯍꯨꯝꯐꯨ ꯄꯤꯍꯧꯕꯅꯦ ꯁꯦꯡꯕꯩꯕꯨꯗꯤ ꯆꯥꯝꯃꯔꯤꯒ ꯀꯌꯥꯅꯣ ꯝ ꯄꯤꯕꯅꯦꯕ
ꯑꯗꯨ ꯕꯦꯁꯂꯤꯟ ꯀꯝꯄꯦꯅꯤꯒꯤꯅꯦꯕ ꯑꯗꯨꯝ ꯁꯨꯝ ꯍꯥꯏꯗꯤ ꯃꯤꯅ ꯌꯥꯝ ꯈꯪꯅꯗꯕ ꯅꯠꯇꯕꯅꯤꯅ ꯑꯗꯨꯝ ꯇꯩꯕꯗ ꯀꯩꯁꯨ ꯁꯣꯛꯑꯝꯗꯧꯗꯤ ꯃꯥꯟꯗꯕ ꯍꯥꯏꯅ ꯈꯟꯕꯗꯣ
ꯁꯣꯛꯑꯝꯃꯣꯏꯌꯦ ꯑꯗꯨꯒꯤꯕꯨꯗꯤ ꯍꯥꯏꯗꯤ ꯏꯐꯦꯛꯇꯤꯞ ꯑꯣꯏꯕ ꯑꯣꯏꯗꯕꯗꯣ ꯑꯗꯨꯒꯤꯗꯤ
ꯏꯁ ꯏꯕꯦꯝꯃ ꯑꯗꯣ ꯑꯦꯂꯤꯁꯀꯤꯗꯣ ꯑ ꯀꯩꯅꯣꯒꯤ ꯋꯥꯇꯔꯒꯜ ꯄꯔꯁꯌꯨꯝꯗꯣ ꯑꯗꯨꯗꯣ ꯂꯨꯄꯥ ꯆꯍꯨꯝꯒ ꯀꯨꯟꯗꯅ ꯈꯣꯏꯔꯥꯎ ꯀꯣꯏꯔꯥꯎ ꯂꯥꯎꯗ꯭ꯔꯦ ꯏꯟꯁꯇꯥꯗ ꯑꯗꯨꯒ ꯉꯍꯥꯟ ꯆꯍꯨꯝꯒꯥꯏꯌꯦ ꯆꯅꯤ ꯀꯨꯟ ꯆꯅꯤ ꯄꯨꯅꯦ ꯀꯧꯔꯥꯎ ꯀꯧꯔꯥꯎ ꯂꯥꯛꯑꯦ ꯑꯗꯣ ꯅꯍꯥꯟ ꯏꯆꯦꯒꯤ ꯀꯩꯅꯣꯗꯣ ꯎ ꯃꯦꯂ ꯃꯦꯟꯀꯤ ꯀꯣꯖꯤꯁꯤ ꯁꯤꯠꯀꯤꯗꯣ ꯂꯍꯤꯡ ꯐꯩ ꯍꯥꯏꯕꯗꯨꯒꯤ ꯂꯩꯌꯦꯕ ꯑꯗꯨ ꯂꯩ ꯆꯠꯄꯗꯨꯗ ꯍꯪꯉꯤꯅꯦ ꯑꯗꯨꯒ ꯆꯅꯤ ꯍꯨꯝꯇ꯭ꯔꯥꯅꯦ ꯑꯣꯃꯜ ꯍꯀꯠꯂꯦ ꯑꯗ ꯑꯩꯅ ꯇꯟꯗꯅ ꯇꯣꯛꯑꯦ ꯂꯩꯗꯕꯤ ꯂꯥꯛꯑꯦ ꯀꯣꯟꯅ ꯂꯩꯔꯒꯦ ꯑꯇꯣꯞꯄꯗ ꯃꯤ ꯆꯅꯤ ꯀꯨꯟ ꯍꯥꯏꯕ ꯌꯥꯎꯔꯤꯕ ꯑꯇꯣꯞꯄꯁꯨ ꯆꯣꯗ ꯃꯥꯒꯤꯗꯗꯤ ꯍꯦꯜꯍꯧꯔꯦꯗ ꯑꯩ ꯍꯧꯖꯤꯛꯀꯤ ꯒ꯭ꯂꯨꯇ ꯍꯥꯏꯔꯒꯤꯗꯣ ꯄꯥꯝꯃꯦ
ꯀꯨꯏꯔꯦ ꯇꯩꯕ ꯃꯥꯗꯤ ꯍꯟꯗꯛꯇꯤ ꯄꯩꯁꯥ ꯃꯥꯏꯗꯗꯤ ꯇꯩꯇꯦꯍꯦ ꯅꯪꯁꯨ ꯈꯣꯡ ꯈꯨꯠꯀꯤꯅꯤ
ꯎꯝ
ꯑꯅꯤꯁꯨꯨꯕꯅꯦꯕꯀꯣ ꯑꯗꯨꯒꯤ ꯒ꯭ꯔꯨꯇꯥ ꯍꯌꯥꯒꯤꯗꯣ
ꯎꯝ ꯑꯗꯨꯗꯨꯒ ꯑꯇꯣꯞꯄ ꯂꯣꯁꯟꯒ ꯇꯩꯗ꯭ꯔꯥ ꯑꯗꯨ ꯈꯛꯇꯥ ꯇꯩꯔꯣ ꯃꯥ
ꯑꯇꯣꯞꯄ ꯃꯊꯛꯇ ꯑꯃ ꯇꯩꯔꯤꯅꯤꯗ ꯑꯗꯨꯅ ꯁꯤꯔꯝꯒꯤ ꯇꯥꯏꯞꯅꯤꯗꯅ ꯑꯗꯣ ꯍꯟꯗꯛ ꯑꯗꯨ ꯃꯥ ꯑꯅꯤꯔꯛꯇꯤ ꯇꯩꯈ꯭ꯔꯕ ꯃꯥꯜꯂꯦ ꯑꯗꯣ ꯍꯟꯗꯛꯇꯤ ꯄꯩꯁꯥ ꯂꯣꯏꯈ꯭ꯔꯕ ꯂꯩꯇ꯭ꯔꯕ ꯈꯪꯗꯦ
ꯑꯩ ꯑꯗꯨ ꯑꯗꯨꯒ ꯅꯦꯚꯌꯥꯒꯤꯗꯨꯒ ꯂꯩꯔꯒꯦ ꯈꯜꯂꯤꯅꯦ
ꯑꯩꯁꯨ ꯈꯟꯗꯤ ꯈꯟꯕꯅꯦꯕ ꯑꯗ ꯑꯩꯒꯤꯗꯤ ꯎꯟꯁꯥꯁꯦ ꯀꯩꯅꯣ ꯇꯧꯕ ꯅꯤꯅ ꯃꯥꯇꯝ ꯈꯤꯇꯥ ꯅꯠꯇꯦ ꯍꯥꯏꯗꯤ ꯍꯧ ꯍꯧꯖꯤꯛ ꯑꯦꯂꯔꯖꯤ ꯀꯩꯀꯩ ꯌꯥꯝ ꯇꯧꯕꯒꯤ ꯗꯣꯛꯇꯔꯅ
ꯎꯝ ꯑꯗꯨꯕꯨꯗꯤ ꯑꯗꯣ ꯑꯩꯅ ꯈꯜꯂꯨꯏꯁꯤꯅ ꯁꯨꯝ ꯍꯧꯖꯤꯛ ꯒꯤ ꯃꯊꯧ ꯃꯐꯝꯝꯗꯕꯤ ꯉꯧꯕꯤꯔꯅ ꯈꯜꯂꯨꯕ ꯑꯗꯨꯒ ꯕꯦꯁꯤꯟ ꯀꯝꯄꯦꯅꯤꯒꯤ ꯑꯣꯏ ꯂꯩꯔꯝꯃꯦ ꯑꯗꯨꯗꯤ ꯁꯨꯝ ꯂꯩꯗꯅ ꯍꯥꯏꯗꯤ ꯌꯥꯝ ꯉꯧꯕ ꯈꯣꯠꯄꯩ ꯋꯥ ꯅꯠꯇꯦ ꯐꯠꯇꯅ ꯑꯗꯨꯝ ꯏꯁꯀꯤꯟꯗ ꯕꯨꯁ ꯇꯧꯒꯗꯕ ꯃꯥꯟꯕ ꯎꯝ ꯎꯝ
ꯒꯤ ꯅꯥꯟꯅ ꯆꯠꯍꯟꯕꯗꯣꯀꯣ
ꯎꯔꯤꯡ ꯀꯩꯀꯥ ꯊꯨꯡꯗꯕꯅꯤꯅ ꯃꯥꯏꯒꯨꯝꯕꯗ ꯅꯥꯏꯠ ꯀ꯭ꯔꯤꯝ ꯑꯣꯏꯅ ꯇꯩꯕ ꯌꯥꯒꯗ꯭ꯔꯥ ꯀꯩꯁꯨꯛ ꯇꯧꯔꯣꯏꯗ꯭ꯔꯥ ꯃꯥꯅ ꯈꯨꯠ ꯀꯩꯀꯥꯗꯨꯁꯨ ꯅꯨꯡꯗꯥꯡ ꯇꯔ ꯊꯝꯃꯝꯕ ꯌꯥꯏ ꯍꯥꯏꯗꯅ ꯂꯣꯁꯟ ꯇꯩꯗꯕꯤꯗ ꯍꯧꯖꯤꯛꯀꯤꯗꯣ
ꯑꯗꯣ ꯑꯩꯕꯨꯗꯤ ꯄꯥꯝꯕ ꯀꯨꯏꯔꯦꯕꯀꯣ ꯏꯆꯦꯒꯤꯗ ꯌꯦꯡꯉ ꯌꯦꯡꯉ ꯑꯝꯇ ꯄꯩꯁꯥ ꯂꯩꯇꯕꯅꯤꯅ ꯂꯩꯇꯕ
ꯑꯅꯤꯗꯨꯗ ꯆꯥꯇ꯭ꯔꯨꯛꯀ ꯌꯥꯡꯈꯩ ꯍꯥꯏ ꯅꯠꯇ꯭ꯔꯣ
ꯑꯣꯏꯔꯝꯒꯅꯤ ꯑ ꯑꯃꯗꯨꯅꯦ ꯑꯩꯈꯣꯏꯅꯦ ꯇꯩꯅꯕꯗꯨꯅꯦꯗ
ꯑꯣꯐꯔ ꯂꯥꯛꯄꯗꯣ ꯑꯗ ꯆꯍꯨꯝ ꯍꯥꯏꯔꯁꯨ ꯌꯥꯗꯤ ꯌꯥꯏꯌꯦ ꯑꯅꯤꯗꯣ ꯄꯨꯟꯁꯤꯜꯂ ꯃꯣꯏꯒꯤ ꯃꯃꯟꯗꯣ ꯑꯗꯣ ꯑꯃꯈꯛꯇꯪꯗ ꯆꯍꯨꯝ ꯍꯨꯝꯗ꯭ꯔꯥꯒ ꯍꯥꯏꯔꯛꯏꯗꯨꯗꯤ ꯌꯥꯝꯃꯟꯗ꯭ꯔꯣ
ꯍꯣꯏ ꯌꯥꯝꯃꯦ ꯑꯗꯣ ꯃꯁꯥꯒꯤ ꯍꯣ ꯍꯣꯏ ꯃꯁꯥꯒꯤ ꯑ ꯃꯃꯜꯗꯣ ꯆꯥꯝꯃꯔꯤꯒ ꯀꯌꯥꯅꯣꯝ ꯄꯤꯕꯗꯨꯗ ꯍꯥꯏꯔꯗꯤ ꯑꯣꯏꯔꯝꯅꯤ ꯃꯣꯏꯁꯨ ꯍꯥꯏꯕꯥꯗꯤ ꯍꯧꯖꯤꯛ ꯄꯣꯠꯅꯨꯡ ꯀꯛꯄ ꯈꯣꯠꯄꯁꯨ ꯌꯥꯕꯅꯤꯅꯀꯣ ꯍꯥꯏꯗꯤ ꯍꯣꯡꯉꯦ ꯍꯥꯏꯔ꯭ꯁꯨ
ꯒ꯭ꯔꯥꯝ ꯌꯥꯝ ꯈꯦꯠꯇ ꯖꯠꯂꯥ ꯈꯪꯗꯦ ꯆꯅꯤꯒ ꯃꯔꯐꯨ ꯅꯤꯄꯥꯥꯟ
ꯎꯝ
ꯑꯗꯨꯃꯥꯏ ꯍꯥꯏꯍꯧꯋꯦꯕꯥ
ꯏꯆꯦꯗꯤ ꯆꯍꯤꯃꯨꯛꯇꯣ ꯍꯦꯜꯂꯝꯃꯅꯤ ꯁꯤꯖꯤꯟꯅꯕ ꯑꯗ ꯑꯩꯁꯨ ꯄꯥꯝꯕꯗꯤ ꯄꯥꯝꯕ ꯃꯥꯏꯗ ꯆꯪꯁꯤꯜꯂꯒ ꯑꯃꯨꯔꯛꯀꯥ ꯇꯧꯕꯥ ꯌꯕꯗꯤ ꯌꯥꯎꯈ꯭ꯔꯕ ꯀꯩꯅꯣꯝ ꯇꯧꯕꯅꯦ ꯑꯗꯣ ꯑꯩꯅ ꯄꯩꯁꯥꯗꯨ ꯂꯩꯇꯕꯒꯤ ꯈꯣꯏ ꯀꯌꯥ ꯕꯥꯞ ꯑꯣꯏꯒꯟꯗꯦꯗꯅꯀꯣ
ꯑꯩ ꯑꯗꯨꯝꯗꯤ ꯍꯧꯖꯤꯛ ꯂꯣꯁꯟꯁ ꯐꯖꯅꯃꯨꯛ ꯂꯩꯔꯛꯄꯗꯨꯗꯒꯤ ꯐꯦꯃꯤꯂꯤ ꯃꯥꯔꯠꯇꯒꯤ ꯂꯩꯔꯛꯄꯗꯣ ꯑꯗꯩ ꯍꯦꯟꯅ ꯁꯤꯖꯤꯟꯅꯗ꯭ꯔꯤꯕ ꯃꯌꯥꯝ ꯌꯥꯎꯕꯗꯨꯒꯤ ꯂꯩꯗꯕ ꯑꯗꯣ ꯀ꯭ꯂꯥꯁꯀꯥ ꯆꯂꯥꯏꯗꯤ ꯀꯥꯊꯦꯔꯀꯥꯅꯤꯕ ꯌꯥꯔꯣꯏꯕꯥ ꯅꯨꯡꯁꯥ ꯁꯇꯥꯁꯤꯗ ꯃꯐꯝ ꯑꯃ ꯈꯪꯉꯤ ꯑꯃꯨꯛꯇꯪꯒ ꯀꯩꯝ ꯎꯞꯇꯥꯕꯤ ꯆꯠꯄꯥꯗ
ꯑꯩꯗꯤ ꯅꯍꯥꯟ ꯑꯦꯂꯣꯀꯤꯟ ꯒꯤ ꯗꯣꯛꯇꯔꯅ ꯄꯤꯔꯛꯄ ꯁꯤꯖꯤꯟꯅꯕꯗꯨ ꯂꯣꯏꯗꯣꯏꯔꯦ ꯍꯥꯏꯕ ꯊꯥ ꯑꯃꯨꯛ ꯈꯛ ꯆꯠꯂꯦ ꯑꯗꯨꯁꯨ ꯑꯩ ꯈꯣꯡ ꯇꯩꯗꯦꯕꯀꯣ ꯈꯣꯡꯗꯤꯦ ꯍꯥꯟꯅꯒꯤ ꯑꯔꯩꯕꯗꯨꯅ ꯑꯗꯨꯝ ꯇꯩꯌꯦꯕ ꯍꯥꯏꯗꯤ ꯈꯣꯡꯁꯤꯗꯤ ꯀꯩꯅ ꯑꯗꯨꯝ ꯍꯣꯒꯥꯏꯔꯒꯦꯅ
ꯀꯦ
ꯈꯣꯡꯗꯤꯦꯗꯤ ꯅ ꯍꯥꯒꯠꯆꯔꯗꯤ ꯑꯃꯨꯛꯣꯠꯇꯠꯂꯒꯦꯅ ꯈꯠ ꯈꯔꯪ ꯇꯥꯏꯌꯦꯕ ꯍꯥꯀꯠꯆꯕꯁꯦ ꯉꯔꯥꯡ ꯅꯍꯥꯟꯒꯨ ꯈꯔ ꯐꯔꯦꯕꯀꯣ ꯑꯗꯣ ꯈꯣꯡꯁꯦ ꯉꯔꯥꯡ ꯑꯃꯨꯛ ꯍꯥꯒꯠꯆꯕꯩ ꯋꯥꯅꯦ ꯑꯩ ꯍꯍꯌꯦ ꯍꯥꯒꯠꯗꯕ ꯑꯇꯧꯔꯤꯌꯦ
ꯁꯥꯕ꯭ꯂꯁꯨ ꯏꯪꯅ ꯑꯪ ꯁꯥꯔꯦ ꯍꯥꯏꯜꯦ ꯈꯣꯠ ꯐꯩꯌꯦ ꯃꯥꯒꯤꯅ ꯅꯨꯃꯤꯠꯇꯨꯃ ꯑꯗꯨꯒ ꯒꯨꯂꯤ ꯆꯥꯍꯧꯗ꯭ꯔꯗꯤ ꯑꯗꯨꯝ ꯏꯁ ꯌꯥꯝ ꯤ ꯊꯤ ꯇꯧꯋꯦ ꯃꯥ ꯍꯥꯏꯕ ꯈꯣꯠꯄꯗ ꯎꯟꯖꯥꯗ ꯊꯨꯞꯄꯕꯗꯣ ꯃꯥꯗꯣ
ꯑꯩ ꯑꯩꯁꯨꯅꯦ ꯈꯣꯡꯒꯤ ꯍꯟꯗꯛ ꯊꯣꯛꯄꯤꯅꯦ
ꯎꯝ ꯍꯨꯃꯥꯡꯒ ꯄꯁꯟꯅꯕꯒꯤ ꯃꯥ ꯍꯥꯏꯅ ꯂꯧꯕ ꯌꯥꯗ꯭ꯔꯤꯑꯕ ꯃꯁꯥ
ꯎꯝ ꯃꯥꯁꯨ ꯏꯁꯀꯤꯟꯗꯤꯦ ꯐꯠꯇ ꯍꯣꯏ ꯍꯣꯏ ꯈꯔ ꯉꯧꯕꯩ ꯇꯧꯕꯩ ꯋꯥꯅꯦꯕꯀꯣ ꯌꯥꯝ ꯇꯥꯗꯦ ꯇꯧꯔꯤꯁꯦ ꯎꯔꯤꯦꯟꯒꯤꯕꯨ ꯂꯥꯛꯅꯒꯗ꯭ꯔꯥ
ꯑꯩꯅ ꯃꯨꯕꯒꯤ ꯃꯤꯁꯨ ꯈꯛꯇ ꯉꯥꯏꯕ ꯍꯥꯏꯇꯥꯥꯏ ꯎꯝ ꯃꯁꯤ ꯈꯔ ꯉꯝꯍꯟꯗꯕ ꯃ ꯌꯥꯔꯦꯅ
ꯂꯥꯏꯅ ꯑꯦꯍ ꯅꯣꯏ ꯅꯣꯏꯒꯤꯁꯦ ꯌꯥꯔꯦꯅ ꯈꯔ ꯈꯔ ꯌꯦꯜꯂꯛꯏꯅꯦ
ꯈꯤꯇꯪ ꯂꯩꯁꯟꯕꯁꯤꯗꯅ ꯑꯗꯣ ꯁꯤꯁꯦ ꯀꯩꯅꯣꯅꯦ ꯑꯦꯁ ꯄꯤ ꯑꯦꯐ ꯌꯥꯎꯕ ꯑꯗꯒꯤ ꯁꯟ ꯐ꯭ꯔꯦꯟꯒꯤ ꯁꯔꯨꯛ ꯌꯥꯎꯕꯗꯣ ꯁꯤꯖꯤꯟꯅꯗ꯭ꯔꯦꯗꯅ ꯂꯣꯏꯁꯟꯗꯣ ꯑꯗꯨꯅꯁꯨ ꯑꯌꯥꯝꯕꯅꯦꯕ ꯃꯇ ꯀꯥꯁꯦ ꯇ ꯂꯩꯗ꯭ꯔꯗꯤ ꯐꯤ ꯑꯃꯅꯤ ꯁꯥꯔꯒ
ꯎꯝ ꯑꯁ ꯑꯩꯗꯤ ꯐꯤꯁꯨ ꯂꯣꯏꯁꯤꯜꯂꯛꯄꯒꯤꯀꯣ ꯐꯤꯗꯤ ꯍꯧꯖꯤꯛ ꯑꯃ
ꯅꯨꯃꯤꯠ ꯍꯨꯝꯅꯤ ꯋꯥꯏ ꯒꯦꯞ ꯂꯩꯒꯦꯂ
ꯍꯣꯏ ꯕꯥ ꯑꯗꯣ ꯍꯨꯝꯅꯤꯒ ꯐꯥꯗꯕꯁꯨ ꯌꯥꯏ ꯄꯨ ꯄꯨꯔꯛꯑꯗꯤ ꯑꯅꯤ ꯑꯣꯏꯗꯣꯏꯗꯅ ꯑꯗ ꯄꯩꯁꯥꯗꯣ ꯂꯪ ꯂꯩꯕꯗ ꯂꯨꯄꯥ ꯂꯤꯁꯤꯡ ꯑꯍꯨꯝ ꯑꯃꯨꯛ ꯆꯪꯈꯤꯗ꯭ꯔꯥ ꯁꯝꯆꯦꯁꯨ ꯑꯃꯨꯛ ꯂꯩ ꯑꯗꯨꯣꯏꯅꯤ ꯑꯗꯒꯤ ꯂꯣꯏꯔꯛ
ꯆꯆꯦꯠ ꯑꯣ ꯍꯥꯟꯥꯏ ꯌꯥꯗ꯭ꯔꯦ ꯋꯥ
ꯎꯝ ꯀꯩꯅꯣ ꯇꯧꯋꯦ ꯏꯄꯨꯟꯗꯧ ꯍꯣꯏꯗꯁꯨꯍꯧꯕꯗꯣ ꯑꯗꯨꯝ ꯃꯤ ꯀꯨꯟꯅꯤꯄꯥꯟꯗ ꯑꯌꯥꯝꯕ ꯍꯥꯞꯅꯔ ꯃꯥꯜꯂꯦ ꯌꯥꯝ ꯆꯥꯏꯌꯦꯅꯦ ꯏꯃꯥ ꯕꯣꯔꯣ ꯃꯥꯟꯅꯁꯨꯅꯦ ꯊꯧꯔꯤ ꯀꯩꯅꯣꯅꯦꯉꯦ ꯑꯗꯨ ꯀꯨꯟꯃꯔꯤ ꯀꯨꯟ ꯇꯔꯨꯛ ꯅꯠꯇ꯭ꯔꯒ ꯑꯩꯈꯣꯏ ꯍꯧꯖꯤꯛ ꯍꯥꯞꯅꯩꯁꯦ ꯁꯤꯗ ꯇꯧꯕꯗꯣ ꯑꯩꯈꯣꯏꯒꯤ ꯑ ꯀꯔꯤ ꯀꯔꯤ ꯌꯣꯠ ꯊꯥꯔ ꯀꯛꯄꯩꯒ ꯇꯧꯕꯩ ꯃꯔꯝꯗꯣ ꯑꯗꯨꯀꯁꯨ ꯍꯦꯛꯇ ꯆꯥꯏ ꯑꯗꯨꯅꯅꯦꯣꯏ ꯀꯨꯟꯅꯤꯄꯥꯥꯟꯗ ꯍꯥꯞꯅꯔꯛꯏꯁꯦ ꯀꯨꯟꯅꯤꯄꯥꯥꯟꯗ ꯍꯥꯞꯄꯣ ꯍꯥꯏꯦ ꯎꯝ ꯎꯝ ꯑꯗꯨꯅ ꯑꯦ ꯃꯌꯥꯝ ꯇꯥꯡꯉꯨ ꯑꯗꯨꯨ ꯅꯠꯇꯦ ꯔꯥꯥꯁ꯭ꯔꯤꯁꯦ ꯁꯤꯃꯨꯛ ꯁꯥꯥꯟꯅ ꯑꯌꯥꯝꯕꯅ ꯍꯧꯖꯤꯛ ꯔꯥꯥꯁ꯭ꯔꯤ ꯉꯥꯛꯇ ꯑꯃꯨꯛ ꯁꯥꯎꯕ ꯍꯥꯏꯅꯔꯛꯏꯅꯤꯗꯣ ꯍꯥꯎꯗ ꯅ ꯑꯗꯨ ꯁꯥꯗꯧ ꯂꯩꯔꯕꯅꯤꯅ ꯃꯌꯥꯝ ꯄꯤꯔꯨꯕꯁꯨ ꯅꯠꯇꯦ ꯑꯗꯨꯅ ꯐꯤ ꯑꯃ ꯆꯥꯊꯣꯛꯈꯤꯕꯩ ꯈꯣꯠꯈꯤꯕꯒꯤ ꯌꯥꯝ ꯆꯥꯥꯁꯜꯂꯛꯑꯗꯤ ꯁꯥꯔꯤꯕ ꯑꯩꯈꯣꯏꯅꯗꯥꯏꯗ ꯄꯨꯗꯣꯏꯅꯤ ꯅꯠꯇ꯭ꯔꯥ ꯃꯤ ꯁꯤꯜꯂꯛꯇ꯭ꯔꯗꯤ ꯑꯗꯨꯅ ꯂꯩꯔꯒ ꯀꯣ ꯍꯥꯞꯇꯣꯛꯀ ꯐꯩꯗꯅꯀꯣ
ꯎꯝ
ꯑꯗꯨꯒꯤ ꯁꯝꯆꯦꯠ ꯆꯣꯡ ꯂꯩꯔꯅꯤ ꯁꯥꯕꯒꯤ ꯀꯩꯅꯣꯒꯤ ꯑꯃꯕꯨꯗꯤ ꯍꯧꯖꯤꯜꯂꯒꯁꯨ ꯑꯗꯨ ꯂꯪ ꯂꯩꯕꯗꯨꯅꯦ ꯑꯗꯨ ꯄꯤꯗꯧꯗꯨꯅꯦ ꯑꯗꯒꯤ ꯉꯥꯏ ꯂꯣꯏꯔꯛꯄꯒꯤ ꯑꯩꯈꯣꯏꯒꯤ ꯂꯧꯗꯧ ꯈꯣꯠꯇꯧꯗꯣ ꯁꯥꯕꯨꯗꯤ ꯁꯥꯔꯒꯁꯨ
ꯎꯝ
ꯑꯗꯨꯒꯤ ꯄꯩꯁꯥꯗꯨ ꯇꯠꯄꯗꯣ ꯑꯗꯨꯒꯤꯅꯤ ꯇꯥꯕ꯭ꯔꯥ
ꯇꯥꯏ
ꯑ ꯄꯜꯂꯨ ꯌꯥꯗꯦ ꯑꯃꯨꯛ ꯍꯥꯒꯠꯆꯕ ꯍꯧꯔꯦ ꯑꯦ ꯈꯣꯠꯂꯤ ꯀꯟꯅ ꯈꯣꯡꯒꯤ ꯁꯔꯨꯛꯁꯤꯅꯦ ꯃꯥꯅ ꯍꯥꯒꯠꯆꯔꯤꯁꯦ ꯈꯨꯠ ꯀꯨꯝꯕꯗꯤ ꯌꯥꯝ ꯀꯟꯅ ꯍꯥꯒꯠꯆꯗ꯭ꯔꯦꯕꯀꯣ
ꯎꯝ
ꯈꯣꯡꯁꯦ ꯗꯥꯛ ꯀꯌꯥ ꯇꯥꯖꯗꯕꯅꯤ ꯍꯟꯗꯛꯇꯤ ꯂꯣꯏꯔ ꯇꯒꯦ ꯇꯔꯖꯅꯣ ꯍꯥꯏꯦ ꯄꯦꯠꯅ ꯈꯣꯠꯇꯠꯂ ꯂꯣꯏꯔ ꯄꯦꯠꯅ ꯈꯣꯠꯄꯗꯣ
ꯎꯝ
ꯑꯍꯤꯡ ꯑꯍꯤꯡ ꯍꯥꯏꯔꯁꯦ ꯈꯣꯠꯂꯤꯉꯩꯗ ꯌꯥꯍꯧ ꯊꯤ
ꯎꯝ
ꯎꯝ
ꯅꯍꯥꯟꯍꯩ ꯑꯃꯨꯛ ꯐꯥꯔꯨꯔꯕꯅꯦꯕ ꯊꯥ ꯑꯃꯗꯤ ꯐꯥꯔꯛꯇꯣꯔꯦ ꯑꯩꯅ ꯆꯥꯔꯤꯕ ꯈꯣꯠꯂꯁꯦ ꯉꯔꯥꯡꯗꯒꯤ ꯈꯔ ꯈꯔꯂꯒꯁꯦ ꯑꯗꯣ ꯉꯔꯥꯡ ꯃꯄꯥꯛꯄꯤꯗꯀ ꯂꯣꯏ ꯁꯟꯗꯣꯛꯏꯅꯤ